ꯍꯜꯂꯣ
ꯍꯜꯂꯣ ꯇꯥꯕ꯭ꯔꯣ ꯇꯥꯕ꯭ꯔꯣ
ꯇꯥꯏꯌꯦ ꯇꯥꯏꯌꯦ
ꯑꯣ ꯇꯥꯔꯗꯤ ꯌꯥꯝ ꯍꯔꯥꯎꯕ ꯍꯥꯏꯇꯥꯔꯦ ꯇꯥꯗꯕ ꯂꯩꯕꯒꯤ
ꯆꯥꯛ ꯊꯣꯡꯉꯤ
ꯎꯏꯁ ꯀꯔꯤ ꯃꯊꯦꯜ ꯀꯔꯤ ꯍꯦꯟꯖꯥꯡ ꯊꯣꯡꯗꯣꯏꯅꯣ
ꯌꯦꯔꯨꯝꯒ ꯗꯥꯜ ꯑꯃ ꯊꯣꯡꯉꯦ ꯑꯗꯒꯤ ꯊꯣꯡꯉꯅꯤ ꯑꯗꯨꯒ ꯃꯣꯔꯣꯛ ꯑꯇꯦꯛ ꯄꯥ ꯑꯁꯥꯡꯕꯗꯣ ꯑꯗꯨꯗꯣ ꯂꯧꯔꯒ ꯃꯦꯠꯀꯦ ꯇꯧꯕ
ꯅꯣꯏꯗꯤ ꯊꯣꯡꯉꯕꯣ
ꯑꯩꯈꯣꯏꯁꯦ ꯎꯝ ꯊꯣꯡꯕꯤꯅꯕ ꯂꯩꯗ ꯑꯩꯈꯣꯏꯁꯦ ꯑꯗꯨꯒꯤ ꯊꯣꯡꯉꯔꯣꯏ ꯍꯣꯏ
ꯊꯣꯡꯉꯔꯣꯏ ꯆꯔꯥ ꯍꯦꯜꯂꯅꯤ
ꯅꯠꯇꯦ ꯅꯠꯇꯦ ꯊꯣꯡꯕꯤꯅꯕ ꯃꯤ ꯂꯩꯌꯦꯕ ꯑꯗꯨ ꯃꯣꯏꯅ ꯆꯥꯛ ꯆꯥꯕ ꯑꯗꯨꯝ ꯆꯠꯄ ꯈꯛꯇ ꯉꯥꯏꯔꯦ ꯑꯩꯈꯣꯏꯒꯤ ꯊꯕꯛꯁꯦ
ꯎꯝ
ꯎ ꯀꯩꯅꯣꯗ ꯂꯩꯕ ꯍꯣꯁꯇꯦꯜꯗ ꯂꯩꯕ ꯑꯗꯨꯒꯤ ꯑꯩꯈꯣꯏꯁꯦ
ꯑꯥꯎ
ꯑꯗꯨꯒꯤ ꯅꯪꯅ ꯍꯧꯖꯤꯛ ꯍꯋꯥꯏ ꯍꯥꯏꯕꯗꯣ ꯑꯩꯗꯤ ꯇꯥꯕꯗ ꯈꯔ ꯆꯥꯅꯤꯡꯗꯕ ꯍꯥꯏꯇꯔꯦ ꯍꯋꯥꯏꯗꯣ
ꯍꯋꯥꯏ ꯌꯥꯎꯔꯁꯨ ꯑꯩꯈꯣꯏꯗꯤ ꯌꯦꯔꯨꯝ ꯌꯥꯎꯋꯦꯅ
ꯑꯥ ꯑꯥ ꯑꯣꯏ ꯌꯦꯔꯨꯝ ꯌꯥꯎꯋꯦ ꯑꯣꯏ ꯈꯪꯗ꯭ꯔꯦꯗ ꯑꯩꯁꯦ ꯍꯋꯥꯏ ꯁꯦ ꯀꯩ ꯍꯥꯏꯁꯦ ꯑꯦꯂꯔꯖꯤꯛ ꯑꯣꯏꯕ꯭ꯔꯥ ꯀꯩꯅꯣꯝ ꯇꯧꯒ꯭ꯔꯦ ꯍꯋꯥꯏ ꯍꯥꯏꯕ ꯍꯥꯏꯔꯒꯗꯤ
ꯆꯥꯃꯜꯂꯗꯤ ꯆꯥꯃꯜꯂꯗꯤ ꯑꯣꯏꯕꯅꯦ ꯑꯗꯣ ꯑꯩꯈꯣꯏꯗꯤ ꯃꯔꯛ ꯃꯔꯛꯇ ꯆꯥꯕꯅꯤꯅꯅꯦ
ꯑꯍꯣꯏ ꯑꯩꯈꯣꯏꯗꯤ ꯀꯩ ꯍꯥꯏꯁꯤꯔ
ꯑꯗꯣ ꯍꯣꯁꯇꯦꯜꯒꯤ ꯍꯋꯥꯏꯒ ꯌꯨꯝꯒꯤ ꯊꯣꯡꯕ ꯍꯋꯥꯏꯒꯗꯤ ꯃꯥꯟꯅꯗꯕꯅꯦ
ꯍꯣꯏ ꯊꯤ ꯇꯣꯡꯉꯜꯂꯦ ꯑꯗꯨ ꯌꯨꯝꯒꯤꯗꯗꯤ ꯌꯨꯝꯒꯤ ꯍꯥꯎꯕꯗꯣ
ꯍ‌ꯦ
ꯑꯗꯣ ꯍꯧꯖꯤꯛꯇꯤ ꯌꯨꯝꯒꯤꯗ ꯁꯨꯡꯆꯥ ꯆꯥꯕ ꯐꯪꯗ꯭ꯔꯕ꯭ꯔꯦꯅꯀꯣ ꯑꯩ ꯆꯍꯤ ꯑꯅꯤ ꯆꯍꯤ ꯑꯅꯤ ꯍꯦꯟ ꯈꯔꯕ ꯈꯪꯗꯦꯗ ꯆꯥꯗꯕ ꯑꯗꯨꯒꯤ ꯍꯣꯏꯇꯦꯜꯒꯤ ꯈꯛꯇ ꯆꯥꯕꯩ ꯀꯣ ꯍꯧꯖꯤꯛꯀꯤꯗꯤ ꯍꯧꯖꯤꯛꯀꯤ ꯑꯣꯏꯅꯗꯤ ꯇꯥꯅꯤꯡꯗ꯭ꯔꯦꯕ ꯑꯗꯨꯒꯤ
ꯆꯨꯝꯗꯣꯏꯅꯤ
ꯀꯩꯍꯥꯏꯅ ꯆꯥꯃꯟꯕꯒꯤ ꯌꯥꯝ ꯁꯤꯕꯗꯣ ꯄꯦꯟ ꯅꯛꯄꯗꯣ ꯑꯗꯨꯒꯤꯅꯤ ꯌꯨꯝꯒꯤ ꯌꯨꯝꯒꯤ ꯌꯨꯝꯗ ꯊꯣꯡꯕꯕꯨꯗꯤ ꯑꯃꯨꯛ ꯌꯥꯝ ꯇꯣꯡꯉꯥꯜꯂꯦꯗꯅ ꯅꯦꯍ ꯑꯩꯈꯣꯏꯁꯦ ꯁꯨꯃꯥꯏꯅ ꯇꯧꯕ ꯁꯥꯁꯨ ꯆꯥꯗꯕ ꯍꯣꯁꯇꯦꯜꯗ ꯂꯩꯕ ꯑꯗꯨꯒꯤ ꯍꯋꯥꯏ ꯈꯛꯇ ꯚꯦꯖꯤꯇꯔꯤꯟ ꯈꯛꯇ ꯆꯥꯕ ꯈꯣꯏꯗꯣ ꯑꯗꯨ ꯑꯩꯈꯣꯏꯗ ꯍꯣꯁꯇꯦꯜꯗ ꯂꯩꯕ
ꯍꯋꯥꯏ ꯆꯥꯔꯒ ꯃꯤ ꯅꯣꯏꯑꯦ ꯍꯥꯏꯕꯅꯦ
ꯑꯁ ꯑꯩꯗꯤ ꯅꯣꯏꯗꯦ ꯆꯥꯅꯤꯡꯗꯕꯗꯨꯒꯤ ꯐꯖꯅ ꯆꯥꯗꯕꯒꯤ ꯅꯣꯏꯕ ꯉꯝꯗ꯭ꯔꯦ
ꯃꯥꯟ
ꯌꯥꯝ ꯂꯨꯕ ꯀꯟꯗꯤꯁꯟꯗ ꯂꯩꯔꯝꯃꯤꯖꯥꯠꯅꯤꯗꯅ
ꯍꯣꯏ ꯑꯗꯨ ꯑꯗꯨ ꯎꯄꯥꯏ ꯂꯩꯇ꯭ꯔꯦ ꯑꯩꯈꯣꯏꯁꯨ ꯂꯣꯏꯕ ꯉꯥꯏꯔꯤꯅꯦ ꯀꯟꯅ ꯉꯥꯏꯔꯤ ꯋꯥꯔꯁꯨ ꯋꯥꯅ ꯏ ꯆꯍꯤ ꯑꯃ ꯋꯥꯜꯂꯁꯨ ꯀꯨꯏꯔꯔꯣꯏꯅ ꯍꯔꯥꯎ ꯋꯥꯏꯔ ꯂꯩꯕꯅꯦ꯫ ꯎꯝ
ꯎꯝ
ꯕꯣꯜꯒꯗꯤ ꯌꯦꯡꯕꯤꯕ꯭ꯔꯣ?
ꯕꯣꯜꯁꯦ ꯑꯩꯅ ꯕꯣꯜ ꯌꯦꯡꯕ꯭ꯔꯥ ꯕꯣꯜꯅ ꯑꯩ ꯌꯦꯡꯕ꯭ꯔꯥ ꯒ꯭ꯌꯥꯟ ꯇꯥꯗꯦ꯫
ꯐꯖꯟꯅ ꯌꯦꯡ ꯃꯥꯂꯦ ꯑꯗꯨꯗꯤ꯫ ꯀꯅꯥꯒ ꯉꯝꯍꯟꯅꯤꯡꯉꯤꯅꯣꯕ ꯍꯟꯗꯛꯀꯤꯁꯦ꯫
ꯑꯩ ꯑꯥꯔꯖꯦꯟꯇꯤꯅꯥꯅꯦ ꯑꯥꯔꯖꯦꯟꯇꯤꯅꯥ ꯀꯩꯅꯣ ꯈꯣꯏ ꯑꯥꯔꯖꯦꯟꯇꯤꯅꯥꯅ ꯉꯝꯗꯣꯏꯅꯦ꯫
ꯀꯗꯥꯥꯏꯅꯣ ꯑꯃ ꯅꯪꯒꯤꯗꯣ ꯑꯗꯨ ꯎꯑꯦꯕ ꯑꯗꯨꯒꯤ꯫ ꯑꯩꯗꯣ ꯍꯣꯏ ꯑꯥꯔꯖꯦꯟꯇꯤꯅꯥ ꯉꯝꯍꯟꯅꯤꯡꯉꯦꯗ ꯑꯩꯁꯨ꯫
ꯀꯩꯀꯥꯟꯅꯕ ꯔꯣꯅꯥꯜꯗꯣꯕꯨ꯫
ꯍꯣ ꯍꯣꯏ ꯑꯗꯨꯅꯦ ꯌꯥꯝ ꯂꯄ ꯆꯥꯎꯋꯦ ꯑꯗꯨ ꯃꯤꯗꯣ꯫
ꯎꯝ
ꯅꯥꯄꯟ ꯆꯥꯎꯕꯅꯦ ꯑꯗꯨꯒ ꯃꯥꯏ ꯐꯦꯟꯁꯤꯡꯅ ꯖꯒꯣꯠ ꯆꯥꯗꯕꯅꯦ ꯑꯗꯨꯒꯤ ꯑꯩꯗꯤ ꯍꯩꯅꯗꯕ ꯍꯥꯏꯇꯥꯔꯦ꯫
ꯄꯦꯅꯥꯜꯇꯤꯗ ꯇꯧ ꯂꯩꯕꯅꯦ ꯑꯗꯨꯅ
ꯑ ꯑꯗꯨ ꯅꯠꯇ꯭ꯔꯒ ꯃꯤꯅ ꯑꯥ ꯒꯣꯜꯒꯤ ꯃꯃꯥꯡꯗ ꯈꯛꯇ ꯈꯤꯟꯕꯤꯗ꯭ꯔꯤꯐꯥꯎ ꯆꯟꯕ ꯍꯩꯇꯕ ꯃꯤꯗꯣ ꯑꯥ ꯅꯠꯇ꯭ꯔꯥ꯫ ꯑꯩꯁꯦ ꯆꯤ ꯆꯤꯅ ꯍꯥꯏꯕ ꯍꯧꯗꯣꯔꯦ꯫
ꯑꯃ ꯂꯩꯗꯥꯏ ꯕꯤꯗꯤꯑꯣ ꯑꯃ ꯃꯣꯏ ꯔꯣꯅꯥꯜꯗꯣꯗꯨꯅ ꯀꯌꯥꯝ ꯍꯦꯜꯂꯗꯅ ꯒꯣꯜ ꯑꯃ ꯑꯩ ꯆꯟꯕꯒ ꯁꯨꯏ ꯂꯥꯎꯕ
ꯑ ꯑ ꯁꯒꯂ ꯁꯃꯒ ꯇꯧꯕꯗꯣ ꯍꯥ ꯅꯝꯅꯤꯡꯉꯦꯗ ꯊꯤ ꯊꯤ ꯍꯥꯏꯕ ꯍꯧꯔꯗꯤ ꯎꯝ ꯕꯦꯔꯥ ꯀꯥꯗꯣꯔꯤ꯫
ꯑꯁ ꯏꯃꯥꯟꯅꯕꯤ ꯑꯃ ꯑꯥ ꯃꯦꯠꯆ ꯑꯅꯤ ꯁꯨꯕ ꯁꯥꯟꯅꯕꯒꯤ ꯑꯗꯨ ꯑꯔꯖꯦꯟꯇꯤꯅꯅꯥ꯫
ꯑꯥ
ꯑꯗꯨꯒꯤꯗ ꯑꯩꯗꯣ ꯌꯦꯡꯉꯦꯕ ꯌꯦꯡꯕꯁꯤꯗ ꯏꯃꯥꯟꯅꯕꯤ ꯑꯃ ꯃꯥꯅ ꯀꯩꯅꯣ ꯇꯧꯕ ꯀꯩ ꯍꯥꯏꯒꯅꯤ ꯎꯝ ꯀꯔꯤ ꯑꯣ ꯅꯣꯏꯒꯤ ꯑꯩ ꯑꯩ ꯒꯣꯜ ꯑꯍꯥꯟꯕ ꯐꯥꯔ꯭ꯁ ꯒꯣꯜ ꯆꯟꯕꯒꯤ ꯑꯃ ꯃꯥꯒꯤ ꯐ꯭ꯔꯤ ꯀꯦꯛ ꯗ ꯄꯦꯅꯥꯜꯇꯤ ꯄꯤꯌꯦꯗꯅ
ꯑꯥ ꯑꯥ ꯑꯥ
ꯑꯗꯨꯒꯤꯗꯣ ꯃꯥ ꯆꯟꯗꯦꯀꯣ꯫
ꯑꯥ ꯑꯥ
ꯑꯗꯨꯝ ꯑꯦ ꯀꯥꯎꯔꯝꯗꯥꯏꯗ ꯃꯥꯗꯣ ꯇꯞꯅ ꯀꯥꯎꯋꯦꯕ
ꯑꯥ
ꯑꯗꯨꯒꯤ ꯏꯃꯥꯟꯅꯕꯤꯗꯨꯅ ꯑꯥ ꯅꯣꯏ ꯅꯣꯏ ꯑꯩꯒꯤ ꯃꯤꯠꯁꯤꯗ ꯄꯦꯅꯥꯜꯇꯤ ꯐꯥꯎ ꯆꯟꯗꯕꯗꯣ ꯑꯦꯍꯦ ꯑꯗꯨꯗꯒꯤ ꯑꯩꯅ ꯑꯣꯏ ꯄꯪ ꯐꯥꯔꯁ ꯃꯦꯠ ꯃꯦꯠꯁ ꯍꯦꯛ ꯍꯧꯕꯒ ꯃꯤꯅ ꯑꯍꯥꯟꯕ ꯒꯣꯜ ꯆꯪꯉꯗꯤ ꯀꯅꯥꯅ ꯕꯣꯜ ꯁꯥꯟꯅꯅꯤꯡꯒꯗ꯭ꯔꯣꯅ ꯑꯩꯅ ꯍꯥꯏꯕ꯫ ꯃꯤ ꯑꯩꯈꯣꯏ ꯃꯨꯟꯅ ꯌꯦꯡꯗꯕ꯭ꯔꯣ ꯃꯤ ꯀꯥꯎꯒꯦ ꯇꯧꯔꯀꯥꯟꯗꯨꯗ ꯃꯈꯣꯡ ꯇꯞꯊꯔꯏꯗꯣ ꯅꯪ ꯎꯗꯕ꯭ꯔꯣ ꯑꯩꯅ ꯍꯥꯏꯕ
ꯑ
ꯗꯨꯒꯤ ꯅꯋꯥꯥ ꯂꯧꯗꯦꯅ ꯍꯥꯏꯌꯦ ꯅꯋꯥ ꯂꯧꯗꯦ ꯍꯦꯛ ꯍꯥꯏꯕꯒ ꯒꯣꯜ ꯆꯟꯒꯔꯦꯅꯦ
ꯑ ꯑꯃꯨꯛ ꯐꯔ꯭ꯤ ꯀꯤꯛꯇ
ꯑ ꯐ꯭ꯔꯤ ꯀꯤꯛꯇ ꯅꯠꯇꯦ
ꯑꯣ
ꯑꯗꯨ ꯆꯟꯒꯤꯕꯗꯨ ꯇꯨ ꯎꯕ꯭ꯔꯥ ꯑꯈꯣꯏꯗꯤ ꯄꯦꯅꯥꯜꯇꯤ ꯄꯥꯝꯗꯦ ꯍꯥꯏꯌꯦ ꯑꯈꯣꯏꯒꯤꯗꯤ ꯃꯌꯥꯝ ꯀꯥꯎꯅꯔꯒ ꯆꯟꯕꯗꯨꯅꯦ ꯃꯥꯅ ꯄꯥꯝꯕꯗꯨ ꯎꯕ꯭ꯔꯥ ꯅꯣꯏ ꯔꯣꯅꯥꯜꯗꯣ ꯁꯨꯃꯥꯏꯅ ꯀꯥꯎꯕ꯭ꯔꯣ ꯑꯩꯅ ꯍꯥꯏꯕ
ꯇꯨꯃꯤꯟ ꯂꯩꯒꯔ꯭ꯦ ꯑꯗꯨꯗꯒꯤ
ꯈꯨꯝꯕ ꯍꯩꯇ꯭ꯔꯦꯕ ꯄꯥꯏ ꯂꯦꯇꯗꯤ ꯃꯣꯏꯁꯦ ꯃꯣꯏꯁꯦ ꯍꯥꯏꯅꯤꯡꯉꯁꯨ ꯌꯥꯝ ꯊꯤ ꯊꯤ ꯍꯥꯏꯅꯤꯡꯉꯁꯨ ꯃꯣꯏꯒꯤ ꯀꯦꯅꯣꯗꯨꯅ ꯑꯗꯨꯅ ꯌꯥꯗ ꯇꯕꯅꯤꯅ ꯎꯄꯥꯏ ꯂꯩꯇ꯭ꯔꯦꯕ ꯃꯣꯏꯁꯦ ꯑꯥ ꯑꯥ
ꯑꯈꯣꯏ ꯃꯦꯁꯤꯅꯤ ꯍꯦꯇꯔꯤꯛꯅꯦ ꯍꯥꯏꯔ ꯀꯥꯟꯗꯨꯗ
ꯉꯁꯤꯗꯤ ꯌꯦꯡꯒꯗ꯭ꯔꯣ
ꯁꯤꯁꯨ ꯐꯖ ꯉꯁꯤ ꯅꯠꯇꯦ ꯍꯌꯦꯡ ꯑꯣꯏꯔꯝꯒꯅꯤ ꯑꯗꯨ ꯍꯌꯦꯡꯁꯨ ꯐꯖꯔꯝꯗꯧ ꯐꯖꯕꯤ ꯃꯦꯁ ꯂꯩꯔꯤꯗꯅ
ꯑꯣ
ꯑꯃ ꯕ꯭ꯔꯥꯖꯤꯜꯒ ꯅꯣꯔꯋꯦꯒꯗꯣ ꯀꯔꯤ ꯀꯔꯤ ꯇꯧꯒꯤꯅꯣ ꯅꯪꯒꯤꯁꯦ ꯊꯕꯛ ꯑꯁꯤ ꯍꯧꯖꯤꯛꯄꯨꯗꯤ ꯆꯥꯛ ꯊꯣꯡꯉꯦꯗꯅ ꯑꯗꯣ ꯅꯨꯡꯊꯤꯟ ꯆꯨꯞꯄꯒꯨꯝꯕ ꯀꯔꯤ ꯒꯥꯔꯤ ꯇꯧꯔ ꯂꯩꯒꯦꯕ
ꯀꯔꯤꯝ ꯇꯧꯗꯦꯗ ꯐꯃꯨꯡꯗ
ꯐꯃꯨꯡꯗ ꯅꯪꯗꯤ ꯊꯕꯛ ꯈꯛꯇ ꯇꯧꯔ ꯂꯩꯕꯅꯦꯕ ꯍꯥ
ꯑꯩꯗꯣ ꯏꯆꯦꯒꯤ ꯃꯌꯨꯝꯗ ꯂꯩꯌꯦꯕ
ꯑꯣ
ꯑꯉꯥꯡ ꯎꯅꯕꯒꯤ
ꯑꯥ ꯑꯣ ꯑꯣ
ꯏꯌꯨꯝꯗ ꯑꯣꯏꯔꯗꯤ ꯀꯔꯤ ꯀꯔꯤꯅꯣ ꯇꯧꯔ ꯂꯩꯔꯝꯒꯅꯤ
ꯊꯕꯛ ꯌꯥꯝ ꯆꯤꯟꯕ ꯃꯇꯝꯗꯨꯅꯦ
ꯎꯝ ꯗꯨꯅ ꯃꯥꯒꯤ ꯆꯥꯛ ꯍꯤꯅꯥꯡꯁꯨ ꯊꯣꯡꯕ ꯂꯣꯏꯔꯦ ꯗꯨꯅ ꯑꯈꯣꯏꯒꯤ ꯑꯃꯨꯛ ꯊꯣꯡꯒꯦ ꯇꯧꯔꯦ
ꯑ
ꯆꯥꯛꯄꯨꯗꯤ ꯄꯨꯜꯂꯦꯀꯣ ꯑꯁ ꯋꯥꯏꯀꯣ ꯑꯉꯥꯡ ꯆꯦꯟꯕꯁꯤꯁꯨ
ꯍꯣꯏ ꯍꯣꯏ ꯋꯥꯔꯝꯒꯅꯤ ꯑꯗꯨ ꯑꯩꯈꯣꯏꯗꯤ ꯅꯨꯄꯥꯅꯤꯅ ꯀꯩꯁꯨ ꯈꯟꯕꯤꯗꯕ ꯍꯥꯏꯇꯥꯔꯦꯀꯣ
ꯎꯝ ꯁꯤ ꯃꯇꯥꯡꯖꯤꯗꯤ ꯅꯨꯄꯥ ꯑꯣꯏꯖꯅꯤꯡꯉꯦ ꯑꯗꯣ
ꯑ ꯅꯨꯄꯥ ꯃꯤꯁꯤꯡꯁꯦ ꯅꯨꯄꯤꯁꯤꯡꯁꯦ ꯅꯨꯄꯥ ꯌꯥꯝ ꯑꯣꯏꯅꯤꯡ ꯑꯣꯏꯅꯤꯡꯕ ꯈꯣꯏꯁꯨ ꯂꯩꯌꯦꯀꯣ ꯑꯗꯨ ꯎꯄꯥꯥꯏ ꯂꯩꯇꯕꯗꯣ
ꯎꯄꯥꯏ ꯂꯩꯇꯦ ꯎꯄꯥꯏ ꯂꯩꯇꯦ
ꯀꯩꯝ ꯀꯥꯏꯗꯦ ꯀꯣꯏꯕ ꯂꯥꯡꯕꯒꯨꯝꯕ ꯑꯣꯏ ꯃꯇꯝ ꯂꯥꯑꯗꯤ ꯅꯨꯄꯥ ꯑꯣꯏꯅꯤꯡꯉꯛꯄꯗꯣ ꯅꯨꯄꯤ
ꯑꯗꯨꯒꯤ ꯋꯥꯕꯨꯗꯤ ꯑꯩꯗꯤ ꯑꯗꯨꯝ ꯆꯠꯂꯦꯗ
ꯑꯥ ꯑꯥ ꯑꯗꯨꯕꯨ ꯀꯩ ꯍꯥꯏꯁꯦ ꯅꯨꯄꯤꯈꯣꯏ ꯍꯟꯗꯛ ꯍꯧꯖꯤꯛꯀꯥꯟꯗꯤ ꯑꯁ ꯅꯨꯄꯤ ꯈꯣꯏ ꯑꯦꯗꯚꯥꯟꯇꯦꯖ ꯃꯌꯥꯝ ꯂꯩꯈ꯭ꯔꯦꯗꯣ
ꯑꯃꯗ ꯍꯥꯏꯔꯣ ꯑꯃꯗ ꯍꯥꯏꯔꯣ ꯀ꯭ꯂꯥꯁꯀꯨꯝꯕꯗ ꯆꯠꯁꯦ ꯍꯥꯏꯔꯣ ꯅꯠꯇ꯭ꯔꯒ ꯊꯕꯛꯀꯨꯝꯕꯗ ꯆꯠꯁꯦ ꯍꯥꯏꯔꯣ ꯅꯨꯄꯤ ꯍꯥꯟꯅ ꯒꯨꯝꯕ ꯅꯠꯇ꯭ꯔꯒ ꯅꯨꯄꯤ ꯍꯣꯏꯕꯨꯗꯤ ꯍꯦꯛ ꯍꯦꯛ ꯅ ꯅꯨꯡꯁꯤꯕꯤꯔꯒ ꯀꯩꯅꯣ ꯍꯥꯟꯅ ꯐꯖꯅ ꯇꯧꯕꯤꯕꯗꯣ ꯅꯨꯄꯥꯈꯣꯏꯒꯤꯗꯤ ꯄꯪꯇꯧ ꯇꯧꯕꯤꯕꯒꯨꯝꯕꯗꯣ ꯌꯥꯗ꯭ꯔꯦꯅꯦ ꯍꯥꯟꯅ ꯑꯗꯨꯃꯥꯏꯅ ꯑꯁ ꯑꯩꯗꯤ ꯑꯗꯨꯃꯥꯏꯅ ꯇꯧꯕ ꯃꯌꯥꯝ ꯎꯈ꯭ꯔꯦꯗ ꯑꯗꯨꯗꯤ
ꯑꯩꯒꯤꯗꯨꯗ ꯅꯨꯄꯤꯗꯅ ꯊꯤ ꯊꯤꯟ ꯇꯧꯕ ꯃꯌꯥꯝ ꯎꯈ꯭ꯔꯦ
ꯑꯩꯗꯤ ꯑꯩꯉꯣꯟ ꯑꯩꯅ ꯑꯩꯉꯣꯟꯗ ꯑꯩ ꯈꯪꯕꯁꯦ ꯎꯝ ꯑꯥ ꯇꯥꯏ
ꯀꯔꯤ
ꯅꯨꯄꯤ ꯍꯥꯏꯁꯤꯔꯥ ꯃꯤ ꯃꯤ ꯆꯥꯟꯅꯕꯁꯨ ꯂꯩꯀꯣ ꯑꯗꯣ ꯅꯨꯄꯥ ꯈꯣꯏꯅ ꯅꯨꯄꯥ ꯈꯣꯏꯅ ꯑꯃꯨꯛ ꯅꯨꯄꯤꯒꯤ ꯂꯨꯟ ꯇꯧꯕꯤꯕ ꯅꯨꯄꯤ ꯈꯔꯅ ꯅꯨꯄꯥꯒꯤ ꯈꯔ ꯂꯨꯟ ꯇꯧꯕꯤꯕ ꯕ ꯑꯗꯨꯃꯥꯏꯟ ꯊꯦꯡꯅꯩꯌꯦꯕ ꯑꯩꯗꯤ
ꯍꯣꯏ ꯑꯗꯨꯕꯨꯗꯤ ꯊꯦꯡꯅꯩꯌꯦ ꯑꯗꯣ ꯅꯨꯄꯤꯅꯅꯦ ꯅꯨꯄꯤꯅ ꯅꯨꯄꯤꯕꯨ ꯑꯣꯠꯄ ꯅꯨꯄꯤꯅ ꯅꯨ ꯅꯨꯄꯤꯕꯨ ꯍꯥꯏꯗꯤ ꯑꯋꯥꯕ ꯈꯪꯕꯤꯗꯕꯁꯤ ꯅꯨꯄꯤꯅ ꯍꯦꯜꯂꯦ
ꯎꯗ꯭ꯔꯦ ꯇꯨꯝꯕꯁꯨ ꯋꯥꯏꯒꯣ ꯈ꯭ꯋꯥꯡꯒ ꯂꯣꯏꯟ ꯅꯥꯏ
ꯇꯨꯝꯕꯖꯨ ꯋꯥꯏ ꯆꯥꯕꯖꯨ ꯋꯥꯏ
ꯎꯝ ꯍꯧꯒꯠꯂꯁꯨ ꯍꯦꯟꯅ ꯋꯥꯕ ꯑꯥ ꯅꯨꯉꯥꯢꯕ ꯑꯝꯇ ꯂꯩꯇꯦ ꯁꯅ ꯁꯥꯕꯅꯦ ꯁꯤꯗꯗꯤ
ꯅꯨꯡꯉꯥꯏꯕ ꯍꯥꯏꯕꯨ ꯄꯥꯏꯔꯒ ꯂꯩꯔꯗꯤ ꯅꯨꯡꯉꯥꯏꯒꯗꯧ ꯃꯥꯜꯂꯦ
ꯀꯔꯤ ꯍꯩꯔꯗꯤꯕ ꯄꯥꯏꯔꯗꯤ
ꯄꯥꯏꯔꯒ ꯃꯊꯛꯇ ꯄꯥꯏꯔꯒ ꯂꯩꯔꯗꯤ ꯅꯨꯡꯉꯥꯏꯒꯗꯧ ꯃꯥꯜꯂꯦꯕ
ꯑꯥ ꯑꯗꯨꯁꯨ ꯐꯣꯔꯁ ꯐꯣꯔꯗꯣ ꯐꯨꯜꯂꯒ ꯁꯤꯔꯗꯤꯕꯣ
ꯀꯔꯤꯒꯤ ꯐꯨꯟꯒꯗ꯭ꯔꯣ ꯄꯥꯏꯕ ꯃꯤꯁꯨ ꯑꯗꯨꯝ ꯌꯥ ꯀꯩꯅꯣꯒꯤ ꯁꯨꯄꯔ ꯃꯦꯟꯒꯤ ꯄꯥꯏꯕꯩ ꯃꯑꯣꯡꯒ ꯅꯠꯇꯦꯅ
ꯑꯗꯨꯗꯤ ꯃꯆꯥ ꯃꯆꯥ ꯀꯩ ꯍꯥꯏꯁꯤꯔꯥ ꯉꯥꯅꯨꯈꯣꯏꯅ ꯄꯥꯏ
ꯁ꯭ꯄꯦꯁꯇ ꯁ꯭ꯄꯦꯁꯇ ꯄꯥꯏꯕꯗꯣ ꯑꯗꯨꯃꯥꯏꯅ ꯄꯥꯏꯔꯗꯤ
ꯅꯪꯒꯤꯁꯦ ꯑꯥ ꯂꯥꯞꯅ ꯌꯦꯡꯒꯥꯟꯗ ꯇꯞꯅ ꯄꯥꯏꯕꯈꯣꯏ ꯑꯗꯨꯃꯥꯏꯅ ꯍꯥꯏꯕꯅꯦꯕ ꯅꯪꯒꯤꯁꯦ
ꯑꯥꯎ
ꯋꯥꯈꯟꯒꯗꯤ ꯍꯥ
ꯔ‌ꯦꯗꯤ ꯋꯥꯈꯜꯁꯤꯁꯨ ꯖꯥꯠꯖꯥꯠꯅꯤ
ꯑꯥ ꯁꯤꯁ ꯁꯤꯁꯤꯗꯤ ꯃꯤꯁꯦ ꯖꯥꯠ ꯖꯥꯠꯊꯦꯡꯅꯕ ꯍꯥꯏꯕꯗꯣ ꯅꯪꯁꯨ ꯑꯃꯨꯛ ꯑꯩ ꯉꯁꯤ ꯑꯃꯨꯛ ꯊꯦꯡꯅꯃꯤꯅꯦ ꯏꯥꯥ ꯉꯥꯡꯕ ꯃꯤ ꯑꯃ
ꯃꯤ ꯑꯃꯃꯝꯒꯤ ꯂꯩꯁꯅꯨ ꯍꯌꯦꯡ ꯑꯗꯣ ꯐꯔꯛ ꯇꯥꯒꯅꯤ ꯑꯗꯨꯝ ꯅꯣꯏ ꯍꯣꯁꯇꯦꯜꯗꯅ ꯃꯤ ꯀꯌꯥ ꯂꯩꯕ꯭ꯔꯣ
ꯌꯥꯃꯦ ꯃꯤꯁꯦ ꯑꯩꯈꯣꯏꯁꯦ ꯍꯧꯖꯤꯛ ꯚꯦꯀꯦꯁꯟ ꯂꯩꯕꯒꯤ ꯃꯤ ꯃꯣꯏ ꯌꯨꯝ ꯆꯠꯅꯈꯤꯕꯁꯨ ꯌꯥꯎꯋꯦ ꯑꯗꯨ ꯂꯩꯍꯧꯕꯁꯨ ꯃꯤ ꯃꯌꯥꯝ ꯂꯩ ꯍꯣꯁꯇꯦꯜ ꯑꯩꯈꯣꯏ ꯍꯣꯁꯇꯦꯜ ꯂꯤꯁꯤꯡ ꯍꯦꯟꯕ꯭ꯔꯥ ꯑꯁꯦꯡꯕꯗꯤ ꯑꯗꯨꯃꯥꯏꯅ ꯑꯣꯏꯕꯅꯦꯕ ꯑꯗꯣ ꯍꯧꯖꯤꯛ ꯂꯩꯍꯧꯕꯈꯣꯏꯁꯨ ꯃꯤ ꯆꯅꯤ ꯆꯥꯍꯨꯝꯒꯨꯝꯕꯗꯤ ꯂꯩꯔꯝꯕ ꯌꯥꯏ
ꯀꯔꯤ ꯇꯧꯔ ꯂꯩꯕꯣ ꯍꯣꯁꯇꯦꯜꯗ ꯂꯩꯕꯗꯣ ꯀꯔꯝꯕ ꯍꯣꯁꯇꯦꯜ
ꯀꯩꯅꯣꯅꯦ ꯎꯝ ꯀꯣꯂꯦꯖꯀꯤ ꯍꯣꯁꯇꯦꯜꯅꯦ ꯑꯗꯨꯝ
ꯍꯧꯖꯤꯛ ꯀꯌꯥ ꯇꯝꯕ꯭ꯔꯣ